ꯑꯣ
ꯍꯂꯥꯎ
ꯇꯥꯕ꯭ꯔꯣ
ꯇꯥꯏ
ꯀꯩ ꯇꯧꯔꯤꯅꯣ
ꯐꯝꯃꯤꯗ
ꯆꯥꯛ ꯆꯥꯔꯕꯣ
ꯀꯔꯤ ꯇꯧꯔꯤꯕ꯭ꯔꯣ
ꯄ ꯆꯠꯄꯣꯡꯒ ꯅꯪꯗꯦ ꯆꯥꯛ ꯊꯣꯡꯉꯦꯕ
ꯑꯣ ꯀꯔꯤꯤꯡꯖꯥꯡ ꯊꯣꯡ
ꯗꯥꯜꯒ ꯁꯧꯒ꯭ꯔꯤꯒ ꯅꯣꯏꯗꯤ ꯆꯥꯛ ꯆꯥꯔꯕꯣ
ꯌꯥꯇ꯭ꯔꯤꯗ ꯍꯔꯖꯒꯔ
ꯑꯁ ꯅꯨꯡꯉꯥꯏꯔꯦꯅꯦ
ꯑꯣ ꯑꯣ ꯍꯥꯏꯇꯥꯔꯦ ꯀꯔꯤꯟꯖꯥꯡ ꯊꯣꯡꯕ꯭ꯔꯣ
ꯌꯦ ꯉꯁ ꯍꯥꯏꯥꯏꯗ ꯕꯥ ꯁꯧꯕ꯭ꯔꯤ ꯍꯥꯏꯔꯕ ꯑꯃꯨꯛ ꯀꯥꯎꯔꯦꯅ ꯅꯗꯤ ꯄꯦꯟꯁꯟ ꯊ ꯍꯦ
ꯗꯒꯤ ꯃꯅꯥ ꯅꯨꯄꯤ
ꯦꯕꯅ ꯀꯗꯤ
ꯃꯌꯥꯝꯕ
ꯗꯗꯥꯒꯦ ꯃ ꯌꯥ ꯃ
ꯍꯋꯥꯏ ꯍꯣꯏ ꯃꯨ ꯀꯣꯀꯗ
ꯑꯣ
ꯍꯋꯥꯏ ꯃꯔꯣꯛ ꯀꯧꯕꯗꯨꯣ ꯃꯌꯥꯝ ꯑꯃ ꯀꯧꯔꯦ
ꯍꯥꯎꯔꯝꯒꯅꯤ ꯑꯗꯨꯗꯤ
ꯑ ꯍꯥꯎꯕ ꯍꯥꯏꯕꯁꯦ ꯑꯗꯨꯝ ꯍꯥꯎꯋꯦ ꯍꯥꯏ ꯍꯥꯏꯇꯥꯔꯦ
ꯌꯥꯝ ꯌꯥꯝ ꯆꯥꯔ ꯀꯣꯏ ꯊꯣꯡꯕ ꯐꯣꯏꯗꯔ
ꯅꯪꯅ ꯊꯣꯡꯕ꯭ꯔꯣ
ꯑꯩꯅ ꯊꯣꯡꯉꯦ
ꯑꯋꯥꯖ ꯌꯥꯝ ꯅꯔꯤꯒ
ꯅꯅꯦ ꯍꯥꯎꯕ ꯍꯥꯎꯗꯕ ꯈꯪꯗ꯭ꯔꯦ ꯊꯣꯡꯉꯦ ꯂꯣꯏꯔꯦ ꯑꯥ ꯑꯗꯨꯅꯦ ꯑꯩꯈꯣꯏꯖꯤ ꯁꯤ ꯉꯥꯛꯇꯅꯦ ꯃ ꯈ ꯐꯣꯡꯣꯡꯕꯤ ꯌꯥꯔ ꯆꯥꯔ ꯂꯣꯏꯔ ꯃꯂꯕꯤ ꯌꯥꯔꯦ
ꯆꯗꯝ ꯁꯤꯡ ꯌꯥꯔꯦ ꯑꯗꯨꯃꯁꯥ ꯄꯕ ꯂꯩ
ꯎꯝ ꯑꯗꯨꯅꯦ
ꯀꯅꯥ ꯀꯅꯥ ꯂꯩꯕ꯭ꯔꯣ
ꯑꯩ ꯏꯃꯅꯒꯤ ꯁꯤꯁꯤꯡꯒ ꯂꯩꯗ ꯍꯧꯖꯤꯗꯤꯃꯥꯟ ꯂꯩꯗ ꯃꯥ ꯗꯨꯀꯥꯟ ꯑꯩꯅ ꯆꯠꯊꯣꯛꯅꯒ ꯂꯩꯅꯤ
ꯑꯣ ꯗꯥꯎꯒ ꯖꯥꯔ ꯂꯩꯕ꯭ꯔꯣ ꯅꯪꯕꯨ
ꯁꯤꯈꯥꯛꯇꯅꯦꯗ ꯗꯜ ꯌꯥꯝ ꯆꯥꯅꯤꯡꯗꯦ
ꯇꯣꯛ ꯆꯥꯕꯁꯤꯅ ꯍꯦꯟꯅ ꯍꯥꯎꯕꯅꯤꯅꯦ
ꯎꯝ ꯅꯨꯡꯇꯤ ꯆꯃꯜꯂꯁꯨ ꯅꯨꯡꯉꯥꯏꯇꯦꯗꯅ ꯆꯥꯕ ꯍꯥꯎ ꯇꯕ
ꯎꯝ
ꯆꯥꯒꯅꯤ ꯅꯣꯡꯃ ꯆꯝ ꯑꯃ ꯆꯥꯔꯅꯤ ꯏꯔꯣꯟꯕ ꯆꯥꯔꯅꯤ
ꯌꯦꯟꯁꯨ ꯆꯥꯎꯥꯅꯦ
ꯆꯥꯕꯅꯤꯅꯦ
ꯅꯍꯥꯟ ꯆꯥꯏ ꯅꯪꯅꯤ ꯉꯁꯤꯐꯧ ꯌꯦꯡꯂꯣꯏꯗ꯭ꯔꯣ
ꯀꯔꯗꯤ ꯄꯗ ꯕ ꯃꯁꯛꯄꯣ ꯎꯗꯈꯣꯏꯁꯦ
ꯑꯦ ꯅꯪ ꯕ ꯁꯨꯄꯤꯌꯥ ꯌꯦꯡꯗꯕ ꯔꯣꯖꯤ ꯍꯥꯟꯗꯀꯞꯗꯣ
ꯑꯩꯔ ꯕꯣꯜꯒꯦ
ꯑꯩꯗꯤ ꯂꯣꯏꯔꯦ ꯌꯦꯡ ꯑꯁ ꯑꯩꯗꯤ ꯌꯨꯝꯐꯝ ꯆꯥꯐꯝ ꯈꯪꯗ꯭ꯔꯦ ꯕꯣꯜ ꯌꯥꯡꯃꯟꯗꯅ
ꯕ
ꯇꯨꯝꯕ ꯆꯥꯕ ꯈꯪꯗꯔꯦꯕ ꯕꯣꯜ ꯑꯗꯨ ꯌꯦꯉꯒꯥ ꯂꯩ ꯅꯨꯡꯗꯥꯡꯗ
ꯎꯝ ꯅꯁꯥ ꯐꯠꯇꯅꯕꯅꯤꯅꯦ ꯕꯣꯔ ꯌꯦꯡꯕꯗꯣ
ꯄꯣꯝ ꯄꯣꯝꯂꯒ ꯂꯩꯔꯦ
ꯑꯗꯨꯅꯦ ꯑꯗꯨꯅꯦ ꯇꯨꯝꯁꯤꯠ ꯐꯥꯗ꯭ꯔꯦ ꯅꯥꯔꯅꯤ
ꯁꯣꯏꯗ꯭ꯔꯦ ꯍꯟꯗꯛꯇꯄꯤꯕꯨꯀꯛꯇꯨꯗꯤ
ꯃꯤꯁꯤ ꯐꯅꯣ
ꯇꯥꯔꯥꯏꯗꯤꯒ ꯃꯤꯁ ꯁꯤ ꯃꯁꯛ ꯁꯨꯝ ꯌꯦꯡꯉꯅꯤꯡꯗꯦ ꯑꯩ ꯄꯥꯝꯗꯦ ꯅꯨꯡꯁꯤꯔꯦ ꯃꯤ ꯁꯤ
ꯅꯣꯏ ꯄꯥ ꯄ ꯃꯦꯁꯤ
ꯄꯥꯝꯕ ꯑꯃ ꯂꯩꯌꯦ
ꯀꯅꯥ ꯂꯩꯕ꯭ꯔꯣ ꯍꯥꯏꯁꯦ ꯑꯁ ꯌꯥꯝ ꯄꯛꯇꯣꯏ ꯅꯨꯄꯥꯗꯣ
ꯃꯁꯛ ꯌꯥꯝ ꯐꯖꯑꯗ ꯋꯥꯡꯉꯁꯤꯅꯨ ꯅꯨꯡꯁꯤꯌꯦ ꯄꯥꯝꯃꯦ
ꯉꯁꯥꯏ ꯏꯟꯇꯔꯚꯤꯌꯨ ꯑꯃ ꯇꯧꯕ꯭ꯔꯥ ꯈꯪꯗꯦ ꯍꯥꯟꯅ ꯑꯁ ꯌꯥꯝ ꯏꯒꯣ ꯌꯥꯝ ꯋꯥꯡꯉꯤꯗꯨ ꯎꯗ꯭ꯔꯣ
ꯃꯥꯗꯤ ꯃꯍꯧꯁꯥꯅꯦ ꯀꯩꯅꯣ ꯅꯪ ꯈꯪꯗ꯭ꯔꯣ
ꯑꯩꯈꯣꯏꯕꯨꯗꯤ ꯀꯅꯝꯇ ꯁꯞꯄꯣꯠ ꯊꯧꯗꯦꯗ ꯁꯨꯝ ꯑꯀꯥ ꯑꯀꯥꯕ ꯌꯦꯡꯕꯒ ꯂꯩꯕꯅꯦ ꯇꯣ ꯁꯤꯒꯤ ꯀꯔꯤ ꯇꯤꯝ ꯇꯨ ꯑꯥ ꯀꯩꯕ ꯌꯥꯝ ꯌꯥꯝ ꯄꯣꯡꯕ ꯅꯨꯄꯥ ꯑꯃ ꯁꯥꯟꯅꯕꯗꯣ
ꯀꯩꯇꯤꯗꯦꯅꯣ ꯌꯥꯝ ꯄꯣꯕ ꯅꯨꯄꯥ ꯍꯥꯏꯗꯤ ꯅꯃꯔꯥ ꯕꯄꯦꯔꯥ ꯌꯥꯃꯥꯜ ꯇꯔꯥ
ꯐꯦꯃꯥꯜꯒꯤ ꯇꯤꯝꯗ ꯅꯝꯕꯔ ꯇ꯭ꯋꯦꯟꯇꯤ ꯋꯥꯟꯗꯣ
ꯌꯥꯝꯃꯥꯗꯨꯁꯨ ꯑꯩ ꯁꯞꯄꯣꯔꯠ ꯇꯧꯔꯦ ꯀꯩꯅꯣ ꯐ꯭ꯔꯥꯟꯁꯅꯦ ꯃꯥꯅ ꯑꯦ ꯅꯠꯇꯦ ꯐ꯭ꯔꯥꯟꯁ ꯅꯠꯇꯦ ꯏꯁꯄꯦꯟ ꯏꯁꯄꯦꯟ ꯄꯦꯟꯅ ꯐ꯭ꯔꯥꯟꯁ
ꯄꯥꯝꯗꯦꯗ ꯑꯗꯨꯃꯁꯨ
ꯃꯤꯁꯤ ꯈꯛꯇꯅꯤ ꯄꯥꯝꯗꯕ ꯑꯩꯁꯦ ꯅ‌ꯦꯃꯔ ꯀꯨꯝꯕ
ꯁꯤ ꯐ꯭ꯂꯥꯥꯁꯁ ꯋꯥꯉꯅꯦꯦ ꯑꯌꯌꯣ ꯑꯦ
ꯑꯩꯕꯨ ꯕ꯭ꯔꯥꯖꯤꯜꯅꯦ ꯎ ꯄꯨꯡ ꯑꯃ ꯃꯈꯥꯏ ꯄꯨꯡ ꯑꯃ ꯑꯣ ꯄꯨꯡ ꯑꯍꯨꯝ ꯃꯈꯥꯏꯗꯔ ꯄꯨꯡ ꯑꯃ ꯃꯈꯥꯏꯗꯔ ꯑꯩꯁꯨ ꯀꯨꯀꯥꯔ
ꯑꯩꯅ ꯈꯟꯕꯠꯇ ꯊ꯭ꯔꯤ ꯊꯥꯔꯇꯤ ꯑꯣꯏꯔꯝꯗꯧ ꯃꯥꯂꯦ ꯍꯣꯏ ꯂꯩꯔꯝꯒꯅꯤ ꯐ꯭ꯔꯥꯟꯁꯁꯨ ꯂꯩꯕꯒꯨꯝ ꯇꯧꯈꯤꯕ ꯉꯁꯤꯗ ꯀ ꯑꯩꯅ ꯂꯥꯜꯂ ꯌꯦꯡꯕ꯭ꯔꯥ ꯈꯪꯗꯦ ꯑꯗꯨꯗꯤ
ꯉꯥꯁꯤ ꯐ꯭ꯔꯥꯟꯁ ꯈꯪꯗꯦ ꯎꯗꯤ ꯕ꯭ꯔꯥꯖꯤꯜꯕꯨꯗꯤ ꯈꯪꯉꯤ ꯍꯣꯏ ꯂꯩ ꯍꯥꯏ
ꯕꯣꯜ ꯗ ꯀꯩ ꯀꯟꯗꯗꯥ ꯌꯥꯍꯧ ꯊꯦꯡ ꯉꯏ
ꯎꯝ
ꯌꯦꯉꯒ ꯆꯨꯝꯗꯔꯣ
ꯊꯦꯡꯈꯔꯒ ꯇꯨꯝꯉꯦ ꯉꯟꯅ ꯍꯧꯒꯠꯂꯦ ꯊꯕꯛ ꯆꯜꯂꯦ ꯍꯛꯆꯥꯡꯗꯤ ꯄꯨꯔꯥ ꯂꯣꯏꯔꯕꯅꯦ
ꯇꯦꯛ ꯎꯃ ꯃꯅꯤꯅꯦ
ꯌꯥꯗꯔꯅꯦ
ꯅꯤꯋꯦꯖꯔ ꯁ ꯃ
ꯉꯥꯏꯍꯥꯛ ꯀꯨꯏꯅ ꯂꯩꯔꯗꯤ ꯕꯣꯜ ꯌꯦꯡꯂꯒ ꯂꯩꯔꯗꯤ ꯑꯩꯁ ꯁꯧꯒꯠꯄ ꯉꯝꯗ꯭ꯔꯦ ꯍꯥꯏꯅ ꯑꯃꯨꯛ ꯍꯧꯔꯅꯤ
ꯕꯣꯜꯁꯨ ꯑꯁ ꯃꯇꯥꯡ ꯃꯇꯝ ꯆꯥꯗꯕ ꯍꯥꯏꯇꯥꯔꯦ ꯃꯣꯏꯁꯦ ꯄꯨꯡ ꯃꯥꯄꯟ ꯃꯈꯥꯏꯒꯨꯝꯕ ꯇꯔꯥ ꯃꯈꯥꯏꯒꯨꯝꯕ ꯂꯥꯛꯑꯗꯤ ꯌꯦꯡꯒꯗꯕ ꯀꯥꯏꯗꯒꯤ ꯏꯃꯥꯏ ꯃꯤ ꯇꯨꯝ ꯐꯖꯅ ꯇꯨꯝꯒꯗꯕ ꯃꯇꯝꯗꯨꯗ ꯑꯣꯂ
ꯑꯗꯨꯁꯨ ꯎꯄꯥꯏ ꯂꯩꯇꯦꯅꯦ ꯑꯩꯅ ꯄꯥꯝꯕ ꯇꯤꯝ ꯊꯣꯛꯂꯛꯒꯗꯤ ꯇꯨꯝꯅꯤꯡꯉꯥꯏ ꯈꯪꯗꯦ ꯑꯩꯗꯤ
ꯑꯥ
ꯑꯗꯨꯕꯨ ꯌꯦꯡꯒ ꯂꯩꯅ ꯍ ꯀꯩꯅꯝ ꯀꯂ ꯆꯠ ꯆꯥꯗꯣꯏꯕ ꯄꯨꯡ ꯀꯌꯥ
ꯐꯔꯦ ꯐꯔꯦ ꯅꯟꯗꯤ ꯀꯅꯥꯒꯅꯥ ꯂꯩꯕ꯭ꯔꯣ
ꯀꯣꯏ ꯃꯤ ꯃꯌꯥꯝ ꯂꯩꯌꯦ
ꯑꯣ
ꯏꯃꯅꯕꯤꯁꯤꯒꯥ ꯏꯅꯥꯎ ꯅꯨꯄꯤ ꯁꯤꯟꯒ ꯇꯦꯟꯠ ꯄꯨꯂꯞ ꯂꯩꯌꯦ ꯅꯪꯗꯤ ꯍꯂꯣ ꯇꯥꯕ꯭ꯔꯥ
ꯀꯔꯝ ꯀꯥꯟꯗ ꯆꯥꯛ ꯆꯥꯗꯣꯏ ꯀꯔꯝ ꯀꯥꯟꯗ ꯆꯥꯛ ꯊꯣꯡꯂꯣꯏ ꯗꯣꯏꯕ
ꯑꯩ ꯏꯃꯥꯟꯅꯕꯤ ꯏꯃ ꯗꯨꯀꯥꯟꯗ ꯆꯠꯈꯤꯕ ꯑꯄꯣ ꯑꯃꯥ ꯍꯜꯂꯛꯑꯗꯤ ꯑꯩꯗꯤ ꯆꯥꯔꯅꯤ
ꯑꯣ
ꯑꯣꯃ ꯂꯣꯏꯗꯧꯔꯦ
ꯁꯕꯥꯁ ꯌꯨꯝꯊꯣꯡ ꯊꯣꯡꯁꯤꯔꯒ ꯄꯨꯛꯇꯣ ꯐꯖꯔꯅꯤ ꯅꯨꯡꯉꯥꯏꯔꯑꯔꯕꯅꯤꯅꯦ ꯅꯃꯥꯟꯅꯕꯤꯒ ꯂꯩꯔꯕꯅꯤꯅ
ꯑꯩꯈꯣꯏ ꯄꯨꯟꯅ ꯂꯩꯕꯅꯤꯅ ꯑꯗꯨꯝ ꯅꯨꯡꯉꯥꯏ
ꯑꯣ
ꯕꯨ ꯌꯥꯝꯕ ꯄꯔꯁꯨ ꯑꯗꯨꯨꯝ ꯌꯦꯡꯃꯤꯉꯏ
ꯅꯣꯏꯕꯨꯗꯤ ꯃꯤ ꯌꯥꯝꯕꯅꯤꯅ ꯕꯣꯜ ꯌꯦꯡꯕ ꯀꯁꯤ ꯅꯨꯡꯉꯥꯏꯔꯕꯅꯤꯅ ꯐꯣꯟꯗ ꯌꯦꯡꯕ
ꯑꯦ ꯃꯤ ꯌꯥꯝꯃꯗꯤ ꯕꯣꯜ ꯌꯦ ꯅꯨꯉꯥꯏ ꯀꯩꯩꯅꯣ
ꯎꯁ ꯑꯈꯣꯏꯗꯤꯃꯤ ꯑꯃ
ꯃꯥ ꯃꯥꯒꯤ ꯑꯄꯥꯝꯕꯗ ꯁꯞꯄꯣꯔꯠ ꯇꯧꯔꯒꯀꯣ ꯈꯠꯅꯕꯒ ꯑꯈꯣꯢꯗꯤ ꯅꯨꯡꯉꯥꯔꯦ
ꯅꯨꯡꯉꯥꯏꯒꯗꯕꯗꯤ ꯅꯍꯥ ꯑꯣꯏꯔꯤꯀꯥꯟꯗ
ꯊꯥꯎꯔꯒ ꯀꯅꯥꯔꯒ ꯂꯩꯕꯅꯦ ꯑꯈꯣꯢꯗꯤ
ꯎꯝ ꯃꯥꯅꯤ
ꯕꯨ ꯂꯩꯔꯝꯗ꯭ꯔꯗꯤ ꯑꯩꯗꯤ ꯕꯨꯗ ꯑꯃꯨꯛ ꯆꯪꯒꯤꯅꯤ ꯎꯝꯗꯨ ꯁꯥꯟꯅꯕ ꯍꯧꯔꯅꯤ
ꯀꯔꯤ ꯕꯥ
ꯂꯨꯗꯨ ꯂꯨꯗꯨ
ꯑꯁ ꯅꯨꯡꯉꯥꯏꯔꯝꯅꯤꯅꯦ ꯑꯗꯨꯗ ꯍꯦꯟꯅ ꯕꯣꯜ ꯌꯦꯡꯕ ꯁꯔꯨꯛ ꯑꯗꯨꯅ ꯌꯦꯡꯕꯩꯅꯦ
ꯗ ꯂ ꯊꯥꯅꯔꯒ ꯑꯁ ꯃꯤꯌꯥꯝ ꯒ꯭ꯔꯨꯞ ꯑꯃ ꯂꯩꯌꯦꯕ ꯑꯩꯈꯣꯏ
ꯑꯥ
ꯑꯗꯨꯇꯔꯦꯡ ꯄꯤꯅꯔꯒ ꯑꯗꯨꯝ ꯁꯥꯟꯅꯔꯕꯅꯦ
ꯎꯝ ꯇꯨꯝꯗꯕꯤꯁꯤꯅꯕ꯭ꯔꯣ
ꯎꯝ ꯇꯨꯝꯗꯨꯕꯤꯗꯤ ꯅꯠꯇꯦꯗ
ꯃꯇꯥꯡ ꯃꯇꯥꯡ ꯃꯔꯛ ꯃꯔꯛ
ꯃꯔꯛ ꯃꯔꯛꯇ
ꯑ ꯄꯥꯕꯅꯦ ꯑꯗꯨꯝ ꯑꯣꯟꯂꯥꯏꯟꯗ ꯁꯨꯅꯕ꯭ꯔꯥ ꯅꯠꯇ꯭ꯔꯒ
ꯑꯣꯟꯂꯥꯏꯟꯗ ꯑꯣꯟꯂꯥꯏꯟꯗ
ꯏꯁ ꯑꯣ ꯂꯥꯏꯟꯒꯤꯁꯤ ꯅꯨꯡꯉꯥꯏꯕ꯭ꯔꯣ
ꯇꯔ
ꯑꯣ ꯑꯣ ꯑꯩꯈꯣꯏꯗꯨ ꯁꯥꯟꯅꯅꯤꯡꯉꯦ ꯑꯣ ꯑꯁ ꯃꯤ ꯂꯩꯇꯕꯅꯤꯅ ꯕꯤꯠ ꯂꯩ ꯇꯕ ꯑꯗꯨ
ꯎ ꯂꯨꯞꯇ ꯎꯆ ꯭ꯔꯨꯞ ꯑꯃ ꯂꯩꯌꯦ ꯜꯂꯨ ꯇꯨꯁꯅꯥꯕꯨ ꯁꯤꯗ ꯑꯃꯅ ꯂꯤꯡꯊꯔꯛꯑꯒꯗꯤ ꯀꯅꯥ ꯀꯅꯥꯒꯨꯝꯕꯥ ꯌꯧꯅꯤꯡ ꯑ ꯑꯗꯨ
ꯑꯣ
ꯑꯥꯁ ꯀꯗꯤ ꯅꯨꯡꯇꯤ ꯑꯗꯨꯝ ꯁꯉꯗ
ꯐꯩꯅꯦ ꯆꯅꯥꯔꯝꯕꯗꯤ ꯁꯅꯥꯕꯗꯨꯅ ꯍꯈꯣꯏꯅꯦ ꯑꯗꯨꯝꯕꯗ ꯏꯟꯇꯔꯦꯁ ꯌꯥꯎꯗꯕ ꯌꯥꯔꯣꯁꯨ ꯁꯥꯟꯅꯃꯤ ꯅꯪꯒꯗꯕꯗꯨꯁꯨ ꯂꯩꯇꯦꯗꯅ ꯑꯗꯨꯏꯅꯤꯗ ꯅꯪꯁꯨ ꯑ ꯃꯎ ꯁꯅꯕ ꯌꯥꯗꯕ꯭ꯔꯣ ꯁꯥꯟꯅꯕ꯭ꯔꯣ ꯑꯃ ꯂꯜ ꯁꯥꯟꯅꯕ꯭ꯔꯣ
ꯃꯦꯜꯗꯤ ꯈꯔ ꯍꯥꯏꯔꯒꯦ ꯈꯪꯗꯦ ꯑꯩ ꯍꯩꯈꯤ ꯀ
ꯁꯅꯧꯒ
ꯑ ꯑꯩ ꯍꯩꯗꯤ ꯌꯥꯏ ꯑꯗꯨ ꯈꯛ ꯅ ꯍꯥꯏꯩꯔꯤꯕꯁꯤ
ꯆꯥꯁ ꯂꯨꯗꯔ ꯁ ꯒꯦꯝꯅꯤ ꯀꯛꯔꯤꯅꯣ ꯍꯥꯏꯔ ꯍꯥꯏꯔꯅꯨ ꯍꯥꯏꯕ꯭ꯔꯣ ꯂꯗꯨꯗ ꯄꯣꯂꯅ
ꯔꯣꯅꯦ ꯍꯥꯏꯩꯔꯕꯅꯦ ꯑꯗꯨꯗꯤ ꯀꯦꯃꯦꯜꯗꯗꯤ ꯁꯨꯈꯪ ꯈꯪꯗꯕ
ꯄ꯭ꯔꯣꯒꯔꯗꯤ ꯑꯗꯨ ꯑꯗꯨꯅ
ꯑꯦꯝ ꯑꯦꯜ ꯑꯦꯁꯤꯡꯕ ꯑꯩ ꯈꯪꯗꯌꯦ ꯁꯅꯕꯁꯨ ꯍꯩꯔꯤꯌꯦ
ꯃꯤ ꯁꯨꯅꯕꯗꯣ ꯌꯦꯡꯉꯨꯅꯦ ꯑꯗꯨꯝ ꯍꯥꯏꯔꯛꯒꯅꯤꯅꯦ
ꯇꯜꯂꯦ ꯃꯤ ꯃꯤ ꯈꯔꯅꯦꯗꯤꯁ ꯂꯒꯅ ꯁꯍꯥꯏ
ꯀꯔꯤꯕ
ꯁꯥꯟꯅꯒꯅꯨꯁꯨ ꯍꯥꯏꯌꯦꯕ ꯑꯦꯝ ꯑꯦꯜꯗꯣ ꯀꯇ ꯑꯣꯏꯔꯦꯅꯤ ꯐꯠꯇꯦ ꯍꯥꯏꯕ
ꯀꯥꯏꯅꯣ ꯑꯩꯈꯣꯏ ꯑꯗꯨ ꯌꯥꯝ ꯁꯥꯟꯅꯕꯁꯤ
ꯑꯦ ꯅꯪꯁꯨ ꯌꯥꯝ ꯁꯥꯟꯅꯕ ꯃꯥꯜꯂꯦ ꯑꯗꯨꯗꯤ ꯄ꯭ꯔꯣ ꯑꯣꯏꯕ ꯃꯥꯜꯂꯦ ꯑꯦꯝ ꯑꯦꯜꯗ
ꯑꯗꯨꯅꯦ ꯄ꯭ꯔꯣꯂ ꯆꯈꯂꯦꯒꯥꯁ
ꯑꯗꯨꯅꯤ ꯁꯨꯛꯍꯧ ꯍꯩꯇꯦ꯫
ꯍꯟꯗꯛꯇꯤ ꯃꯤ ꯁꯤꯖꯟ ꯆꯦꯟ ꯇꯧꯕꯅꯤꯅ ꯌꯥꯗ꯭ꯔꯦ ꯂꯣꯏꯅ꯫ ꯀꯩꯅꯣ ꯇꯧꯈ꯭ꯔꯦ ꯑꯐꯥꯎ ꯑꯐꯥꯎꯕꯁꯤꯡ ꯑꯥ ꯃꯥꯏꯊꯤꯛ ꯌꯧꯒ꯭ꯔꯕꯁꯤꯡ ꯑꯥ ꯃꯊꯛ ꯇꯣꯞ ꯇꯦꯟ ꯌꯧꯒ꯭ꯔꯕ ꯃꯤ ꯍꯟꯗꯕꯅꯤꯅꯀꯣ ꯑꯩꯈꯣꯏꯗꯤ ꯅꯠꯇꯦꯍꯦ ꯑꯩꯈꯣꯏꯗꯤ ꯃꯥꯏꯊꯤꯇꯩ ꯂꯣꯏꯒ꯭ꯔꯦ ꯔꯤꯄ꯭ꯂꯦꯁꯃꯦꯟ ꯔꯤꯄ꯭ꯂꯦꯁꯃꯦꯟꯗꯜꯤ ꯂꯣꯏꯜ꯭ꯔꯦ ꯑꯩꯈꯣꯏꯗꯤ ꯂꯩꯃꯤꯠ꯫
ꯍꯅꯕꯤꯁꯨ ꯂꯥꯛ ꯄꯨꯡꯗꯤ ꯇꯥꯔꯦ ꯂꯥꯛꯄ ꯃꯇꯝꯁꯨ ꯇꯥꯔꯦ꯫ ꯂꯥꯛꯀꯦ꯫
ꯐꯩꯩꯌꯦ꯫
ꯑꯩꯗꯤ ꯉꯁꯤ ꯉꯟꯅ ꯇꯨꯝꯃꯅꯤ ꯑꯗꯨꯒ ꯍꯣꯔꯦꯟ ꯑꯩ ꯉꯟꯅ ꯇꯨꯝꯒꯅꯤꯕ ꯉꯁꯤ ꯆꯥꯛ ꯆꯥꯊꯣꯛꯑꯒ꯫ ꯑꯗꯨꯒ ꯄꯨꯡ ꯑꯃ ꯃꯈꯥꯏꯗꯔꯥ ꯄꯨꯡ ꯑꯍꯨꯝ ꯃꯈꯥꯏꯗ ꯑꯃꯨꯛ ꯍꯧꯒꯠꯂꯅꯤ ꯑꯩꯗꯤ꯫
ꯀꯔꯤꯕꯥ꯫
ꯉꯟꯅ ꯇꯨꯝꯃꯒ
ꯑ
ꯉꯟꯅ ꯍꯧꯒꯠꯂꯒꯅꯤꯕ ꯕꯣꯜ ꯌꯦꯡꯅꯤꯉꯥꯏ ꯄꯨꯡ ꯑꯍꯨꯝ ꯃꯈꯥꯏ ꯑꯃ ꯃꯈꯥꯏ ꯑꯗꯨ ꯑꯣꯏ ꯑ ꯉꯁꯤ ꯅꯦꯃꯥꯔꯒꯤ ꯇꯤꯝ ꯌꯦꯡꯗ꯭ꯔꯗꯤ ꯌꯥꯔꯣꯏꯌꯦ
ꯀꯩꯅꯣ ꯏꯟꯖꯨꯔꯤ ꯂꯩ ꯍꯥꯏꯗꯥꯏꯅꯦ꯫
ꯎꯝ꯫ ꯈꯪꯗꯦ ꯃꯥ ꯌꯥꯎ ꯌꯥꯎꯗꯣꯏꯔꯥ ꯌꯥꯎꯔꯣꯏꯗ꯭ꯔꯥ ꯈꯪꯗꯦ ꯑꯩꯁꯨ꯫
ꯌꯥꯎꯔꯣꯏꯗꯕꯅꯦꯕꯨ ꯀꯩ ꯀꯥꯟꯗꯕꯅꯦ꯫
ꯃꯊꯪꯒꯤ ꯃꯦꯠꯁꯇꯗꯤ ꯃꯥꯁꯨ ꯌꯥꯎꯔꯝꯒꯅꯤ ꯍꯥꯏꯕ ꯑꯗꯣ ꯑꯩꯁꯨ ꯈꯪꯗꯕ